ꯏꯇꯥꯎ ꯆꯥꯛ ꯆꯥꯔꯕ꯭ꯔꯣ ꯀꯗꯧꯔꯤꯅꯣ ꯍꯧꯖꯤꯛ ꯀꯥꯟꯁꯦ
ꯑꯁ ꯆꯥꯗ꯭ꯔꯤꯅꯦ ꯍꯧꯖꯤꯛ ꯀꯟꯅ ꯊꯣꯡꯉꯒ ꯂꯩꯅꯦ꯫
ꯑꯣ ꯑꯗꯣ ꯀꯔꯤ ꯃꯊꯦꯜ ꯆꯥꯒꯅꯤ ꯍꯧꯖꯤꯛꯇꯤ
ꯑꯁ ꯉꯁꯤꯗꯤ ꯌꯦꯟ ꯆꯥꯔꯅꯤꯗ
ꯑꯣ ꯅꯣꯢꯗꯤ ꯌꯦꯟ ꯈꯛꯇ ꯆꯥꯕ ꯃꯥꯂꯦꯗ
ꯍꯣꯏ ꯑꯁ ꯅꯣꯏꯗꯤ ꯄꯩꯁꯥ ꯂꯩꯇꯦꯅ ꯑꯗꯨꯒꯤ ꯌꯦꯡꯈ꯭ꯔꯥꯕꯅꯦ
ꯑꯣꯝ ꯇꯥꯎ ꯇ꯭ꯔꯣꯝ ꯇ꯭ꯔꯣꯝ ꯑꯣ ꯑꯈꯣꯏꯁꯦ ꯗꯥꯜ ꯈꯛꯇꯅꯦꯅ ꯑꯈꯣꯏꯅꯦ ꯆꯥꯕꯁꯦ
ꯅꯣꯏꯗꯤ ꯅꯣꯏ ꯅꯣꯏꯕꯨꯗꯤ ꯌꯥꯝ ꯅꯣꯏꯕꯨꯗꯤ ꯌꯥꯝ ꯊꯥꯈ꯭ꯔꯦꯗ ꯌꯦꯟ ꯈꯛꯇ ꯑꯩꯁꯨ ꯅꯣꯏ ꯃꯐꯝꯗ ꯂꯥꯛꯅꯤꯡꯉꯦ
ꯂꯥꯛꯑꯣꯅꯦ ꯑꯗꯨ ꯑꯣꯏꯔꯗꯤ ꯀꯣꯏꯕ ꯆꯠꯁꯤꯅꯦ
ꯇꯥꯕ꯭ꯔꯣ ꯁꯤ ꯍꯣꯏ ꯅꯣꯡꯃꯗꯤꯖꯨ ꯐꯖꯅꯥ ꯀꯣꯏꯕ ꯆꯠꯁꯦ ꯍꯥꯏꯕꯅꯤꯅꯦ ꯈꯪꯉꯦ ꯑꯗꯨꯝ ꯑꯩꯁꯨ ꯈꯟꯕꯅꯦ ꯌꯨꯝ ꯊꯣꯛꯂꯛꯄ ꯃꯇꯝꯗ ꯎꯝ ꯋꯥꯟ ꯋꯤꯛ ꯑꯗꯨꯒꯨꯝꯕ ꯆꯠꯁꯤ
ꯑꯃꯨꯛꯀ ꯔꯥꯏ ꯆꯠꯁꯤꯅꯦ
ꯍꯥ
ꯑꯃꯨꯛꯀ ꯔꯥꯏ ꯆꯠꯁꯤꯅꯦ
ꯑꯩ ꯂꯥꯛꯄ ꯃꯇꯝꯗ ꯔꯥꯏꯠ ꯆꯠꯁꯦ ꯍꯥꯏꯔꯒ ꯒꯥꯔꯤ ꯂꯩꯕꯁꯤꯡꯁꯦ ꯂꯛ ꯂꯛ ꯊꯣꯛꯄ ꯇꯟꯕ
ꯒꯥꯔꯤ ꯌꯥꯗꯕꯒꯤꯅꯤꯅꯦ ꯑꯗꯨꯗꯤ
ꯈꯣꯏꯁꯤꯡꯗꯤ ꯌꯥꯔꯦ ꯑꯗꯨꯝ ꯈꯪꯉꯦ ꯑꯩꯅ ꯌꯥꯝ ꯀꯔꯤꯔ ꯑꯩꯁꯤ ꯑꯗꯨꯝ ꯌꯥꯝ ꯍꯔꯥꯎꯔꯒ ꯎꯝ ꯂꯥꯛꯄꯅꯦ ꯑꯗꯨꯒ ꯃꯣꯏ ꯑꯩꯒꯤ ꯀꯔꯤꯔ ꯂꯣꯏꯅꯃꯛ
ꯊꯣꯛꯂꯛꯄ ꯀꯥꯟꯗ ꯑꯃꯨꯛ ꯆꯠꯁꯦ ꯑꯗꯨ ꯑꯣꯏꯔꯗꯤ
ꯍꯣꯏ ꯑꯗꯨꯕꯨꯗꯤ ꯋꯥꯔꯤꯗꯤ ꯑꯗꯨꯝ ꯍꯥꯏ ꯍꯥꯏꯕꯨꯗꯤ ꯑꯗꯨꯝ ꯍꯥꯏ ꯍꯥꯏꯕ ꯌꯥꯏ ꯂꯥꯛꯄ ꯃꯇꯝꯗ ꯀꯔꯤ ꯀꯔꯤꯔ ꯑꯗꯨꯝ ꯒꯥꯔꯤ ꯌꯥꯗꯦ ꯑꯗꯨꯝ ꯌꯥꯔꯦ ꯑꯗꯨꯝ ꯑꯃꯨꯛꯀ ꯍꯧꯔꯛꯀꯅꯤ ꯑꯩꯗꯤ ꯇꯜꯈ꯭ꯔꯦꯗ
ꯒꯥꯔꯤ ꯑꯆꯧꯕ ꯔꯦꯟ ꯇꯧꯕ ꯌꯥꯅꯤ ꯑꯗꯨ ꯑꯣꯏꯔꯗꯤ ꯅꯪꯅ ꯆꯠꯅꯤꯡ
ꯒꯥꯔꯤ ꯑꯇꯧꯕ ꯁꯦ ꯑꯩꯅ ꯒꯥꯔꯤ ꯑꯆꯥꯎꯕꯖꯨ ꯍꯣꯏ ꯒꯥꯔꯤ ꯑꯆꯥꯎꯕꯅꯖꯨ ꯆꯨꯞ ꯐꯥꯏꯗ ꯑꯗꯨꯒ ꯑꯩꯅ ꯈꯟꯕꯗ ꯒꯥꯔꯤ ꯃꯆꯥ ꯃꯥꯅ ꯀꯔꯤꯔ ꯒꯦꯡ ꯁꯥꯔꯒ ꯆꯠꯂꯗꯤ ꯑꯗꯨ ꯍꯣꯏ ꯌꯦꯡꯕ ꯅꯨꯡꯉꯥꯏꯕ ꯑꯗꯨꯗꯣ ꯑꯗꯨꯒꯅꯤꯅ
ꯑꯗꯨ ꯆꯨꯝꯃꯦ
ꯑꯗꯨꯒꯤꯅꯦꯗ ꯑꯩ ꯍꯧꯖꯤꯛꯅ ꯅꯉꯣꯟꯗ ꯑꯗꯨꯝ ꯍꯟꯖꯤꯟ ꯍꯟꯖꯤꯟ ꯍꯥꯏꯔꯛ ꯑꯒꯥ
ꯍꯧꯖꯤꯛꯀꯥꯟꯖꯤ ꯑꯆꯤꯛꯄꯖꯨ ꯌꯥꯝ ꯁꯥꯏꯗ
ꯍꯣꯏ ꯁꯥꯔꯛꯀꯅꯤꯗ ꯅꯣꯏ ꯃꯐꯝꯗꯨ ꯇꯝꯄꯥꯛꯅꯤꯀꯣ ꯑꯗꯨꯒ
ꯎꯝ꯫
ꯑꯩꯈꯣꯏ ꯃꯐꯝꯗꯨꯖꯨ ꯇꯨꯝ ꯐꯝ ꯌꯥꯗꯦ ꯑꯩꯁꯨ ꯁꯤꯠ ꯐꯪꯈ꯭ꯔꯥꯕ ꯄꯦꯟꯅꯒ ꯇꯨꯝꯕꯅꯦ
ꯑꯁ ꯑꯗꯨ ꯑꯩꯈꯣꯏꯗꯤ ꯐꯦꯟ ꯃꯣꯔꯅꯤꯡ ꯐꯥꯎ ꯑꯣꯟ ꯇꯧꯔꯒ ꯊꯝꯕꯅꯤꯅꯦ ꯀꯩꯅꯣ
ꯍꯣꯏ ꯃꯥꯒꯤ ꯀꯥꯗꯨ ꯌꯥꯝ ꯆꯥꯎꯕꯒꯤꯀꯣ ꯑꯦꯁ ꯁꯦꯞ
ꯍꯣꯏ
ꯇꯧꯕꯒꯤ ꯃꯥꯒꯤ ꯀꯥꯗꯨ
ꯃꯤ ꯑꯃꯒꯤꯗꯤ ꯌꯥꯏꯗ ꯁꯤ ꯔꯦꯟ ꯁꯦ
ꯃꯤ ꯑꯃꯒꯤꯗꯤ ꯌꯥꯏꯕ ꯃꯤ ꯑꯅꯤꯒꯤꯗꯤ ꯌꯥꯗ꯭ꯔꯦꯗ
ꯎꯝ ꯃꯤ ꯌꯥꯝ ꯂꯩ ꯀꯩꯅꯣ ꯂꯩꯕꯗꯤ ꯌꯥꯔꯣꯏꯁꯤ
ꯍꯣꯏ ꯁꯤꯞ ꯃꯥꯒ ꯎꯝ ꯑꯦꯁꯇ꯭ꯔꯥ ꯂꯥꯛꯑꯒ ꯑꯗꯨꯝ ꯁꯦꯡꯕꯅꯦꯕ
ꯑꯣ
ꯃꯥ ꯃꯥꯒꯤꯁꯨ ꯐꯥꯏꯅ ꯑꯗꯨꯝ ꯁꯦꯜꯁꯨ ꯎꯝ ꯂꯤꯁꯤꯡ ꯑꯅꯤꯒꯨꯝꯃ ꯈꯛꯇꯅꯦꯕ ꯃꯥꯅ ꯄꯤꯕꯗꯨ
ꯑꯣ
ꯃꯥꯒꯤ ꯔꯨꯝꯗꯨ ꯂꯤꯁꯤꯡ ꯑꯅꯤꯗꯤ ꯌꯥꯝꯃꯦꯗ ꯑꯩꯅ ꯈꯟꯕ ꯃꯇꯝꯗ
ꯑꯦꯁ ꯃꯄꯥꯟꯗꯗꯤ ꯂꯤꯁꯤꯡ ꯑꯍꯨꯝꯅꯦ
ꯂꯤꯁꯤꯡ ꯑꯅꯤꯒ ꯆꯥꯝꯃꯔꯤ ꯔꯥ ꯑꯝ ꯀꯔꯤ ꯀꯔꯤꯕ ꯑꯃ ꯍꯥꯏꯕꯅꯦ
ꯑꯣ
ꯅꯣꯏ ꯕꯣꯜꯁꯨ ꯀꯔꯤ ꯀꯔꯤ ꯇꯥꯎꯕ꯭ꯔꯥ ꯅꯣꯏꯁꯦ
ꯀꯔꯤ ꯍꯥꯏꯕ
ꯅꯣꯏꯁꯦ ꯍꯟꯗꯛꯇꯤ ꯕꯣꯜꯗꯤ ꯗꯦꯠ ꯐꯤꯞꯇꯤꯟꯗꯀꯣ ꯂꯩꯕ ꯀꯔꯤ ꯀꯔꯤ ꯇꯧꯕ꯭ꯔꯥ
ꯑꯦꯁ ꯀꯔꯤꯁꯨ ꯄ꯭ꯂꯥꯟ ꯇꯧꯗꯦꯗ ꯍꯧꯖꯤꯛꯇꯤ
ꯎꯝ ꯅꯣꯏꯗꯤ ꯀꯣꯏꯕꯁꯨ ꯆꯠꯄ ꯌꯥꯏꯀꯣ ꯅꯣꯏꯁꯦ ꯒꯦꯡ ꯄꯥꯏꯕ ꯒꯥꯔꯤ ꯃ ꯃꯆꯥ ꯃꯁꯨ ꯌꯥꯝ ꯂꯩꯌꯦ
ꯀꯩꯅꯣ ꯑꯇꯣꯞꯄ ꯃꯤꯁꯤꯡꯗꯨ ꯌꯨꯝꯗꯒꯤ ꯊꯣꯛꯂꯛꯇꯦꯅꯦ ꯑꯗꯨꯒꯤꯅꯦ ꯔꯨꯝꯗꯒꯤ ꯊꯣꯂꯛꯇꯕ ꯑꯗꯨꯒꯤ ꯏꯕꯥꯅꯤꯗꯤ ꯀꯩꯅꯣ ꯑꯗꯨꯝ ꯆꯠꯂꯦꯗ
ꯑꯣ ꯃꯥ ꯍꯣꯏ ꯃꯉꯣꯟꯗ ꯑꯩꯁꯨ ꯂꯥꯛꯄ ꯃꯇꯝꯗ ꯂꯥꯏ ꯏꯕꯥꯅꯤꯁꯨ ꯆꯤꯡ ꯋꯥꯔꯤꯗꯣ ꯏꯕꯥꯟꯅꯤꯁꯨ ꯇꯝꯄꯥꯛ
ꯍꯣꯏ
ꯍꯥꯏꯗꯤ ꯐꯣꯇꯣ ꯂꯥꯎꯁꯦꯔꯥ ꯈꯟꯕ ꯃ ꯃꯇꯝꯗ ꯏꯕꯥꯅꯤꯒꯤ ꯀꯦꯃꯦꯔꯥ ꯌꯥꯗꯕꯒꯤ ꯐꯖꯅꯁꯨ ꯂꯧꯕꯤꯗꯦ ꯍ
ꯍꯥꯏꯌꯦ
ꯍꯣꯏ ꯃꯥꯒ ꯂꯩꯕꯁꯦ ꯅꯨꯡꯉꯥꯏꯅ ꯅꯨꯡꯉꯥꯏꯅ ꯄꯨꯟꯕ ꯅꯨꯡꯉꯥꯏ
ꯎꯝ ꯎꯝ
ꯃꯥꯒꯤ ꯐ꯭ꯔꯦꯟ ꯁꯥꯔꯀꯜ
ꯍꯣꯏ
ꯃꯔꯛ ꯃꯔꯛꯇ ꯑꯗꯨꯃꯥꯥꯏ ꯇꯧꯒꯗꯕꯅꯤꯅꯦ
ꯃꯥ ꯑꯗꯨꯝ ꯃꯇꯝꯁꯨ ꯇꯧ
ꯅꯪ ꯀꯩꯅꯣ ꯅꯪ ꯂꯩꯕ ꯃꯐꯝꯗꯁꯨ ꯅꯨꯄꯤ ꯀꯣꯏꯗꯅ ꯅꯪꯁꯨ
ꯑꯁ ꯅꯨꯄꯤ ꯂꯩꯇꯦ
ꯀꯩꯅꯣ ꯅꯪ ꯊꯕꯛ ꯁꯨꯕ ꯃꯐꯝꯗꯨ ꯅꯨꯄꯤ ꯑꯃ ꯂꯩꯌꯦꯅ
ꯍꯣꯢ
ꯑꯗꯨ ꯃꯥ ꯆꯠꯈ꯭ꯔꯕꯣ ꯑꯗꯨ ꯃꯥꯗꯤ
ꯂꯩꯌꯦ
ꯀꯩꯅꯣ ꯅꯪ ꯑꯩꯉꯣꯟꯗ ꯅꯪ ꯅꯝꯕꯔ ꯄꯤꯕ ꯅꯨꯄꯤꯗꯨ ꯑꯗꯨ ꯅꯪ ꯑꯩꯉꯣꯟꯗ ꯅꯝꯕꯔ ꯄꯤꯕ ꯅꯨꯄꯤꯗꯨꯗꯤ
ꯅꯉꯣꯟꯗ ꯄꯤꯕ ꯅꯝꯕꯔ
ꯍꯥꯟꯅ ꯂꯩꯔꯝꯕ ꯀꯩꯅꯣ ꯅꯨꯄꯤ ꯑꯃ ꯅꯪꯒꯤ ꯎꯝ ꯅꯪ ꯅꯪꯅ ꯅꯝꯕꯔ ꯄꯤꯕꯗꯣ ꯑꯩ ꯑꯩꯉꯣꯟꯗ
ꯍꯣꯏ ꯅꯪꯅ ꯄꯤꯕ
ꯅꯪꯅ ꯅꯪꯅ ꯑꯩꯉꯣꯟꯗ ꯄꯤꯕꯗꯣ ꯀꯩꯅꯣꯃ ꯗꯦꯜꯂꯤꯗ ꯆꯠꯈ꯭ꯔꯕꯗꯣ ꯆꯠ ꯈꯪꯕ꯭ꯔꯣ
ꯍꯣꯏ ꯍꯣꯏ ꯍꯣꯏ ꯃꯥꯕꯨ ꯐꯥꯎꯅꯥꯕ꯭ꯔ
ꯐꯥꯎꯅꯗꯦꯗ ꯑꯩꯗꯤ ꯃꯥ ꯑꯩꯩꯅ ꯇꯦꯛꯁ ꯇꯧꯔꯁꯨ ꯃꯥ ꯌꯦꯡꯁꯨ ꯌꯦꯡꯗꯦ ꯑꯗꯨ
ꯃꯥ ꯗꯦꯜꯂꯤꯗ ꯂꯩꯌꯦ ꯌꯥꯅꯤ
ꯌꯥꯝ ꯅꯨꯉꯥꯢꯕ ꯃꯥꯜꯂꯦ ꯃꯥꯗꯣ
ꯀꯩꯅꯣ ꯅꯪ ꯃꯥ ꯃꯥꯕꯨꯗꯤ ꯅꯪ ꯐꯥꯎꯅꯕ꯭ꯔ ꯑꯗꯣ
ꯋꯥꯠꯆꯦꯞꯇꯗꯤ ꯐꯥꯎꯅꯕ꯭ꯔ ꯅꯕꯥꯟꯅꯤ
ꯐꯧꯅꯥꯗꯦ ꯐꯧꯅꯥꯗꯦ
ꯋꯥꯠꯆꯦꯞ ꯁ꯭ꯇꯦꯇꯁꯇꯣ ꯃꯥꯒꯤꯁꯦ ꯑꯩꯁꯨ ꯌꯦꯡꯕ ꯌꯥꯗꯦ ꯅꯨꯡꯉꯥꯏ ꯇꯧꯕ ꯃꯥꯜꯂꯦ
ꯏ ꯎꯝ ꯃꯥꯗꯣ ꯑꯩꯈꯣꯏ ꯂꯣꯟꯁꯨ ꯍꯩꯕ ꯍꯩꯕ꯭ꯔꯣ ꯑꯗꯣ ꯃꯥꯗꯣ ꯀꯅꯥꯒ ꯂꯩꯃꯤꯟ ꯀꯅꯥꯒ ꯂꯩꯕꯅꯣ ꯍꯥꯏꯕꯅꯤꯗ
ꯈꯪꯗꯦꯗ ꯃꯥ ꯅꯨꯄꯥꯥꯒ ꯂꯩꯃꯤꯟ ꯃꯥꯒꯤ ꯑꯩꯒꯤ ꯐꯣꯟꯗ
ꯍꯣꯏ ꯌꯥꯝ ꯂꯥꯡꯉꯦꯍꯦ
ꯍꯣꯏ ꯃꯅꯨꯡꯗ ꯍꯨꯏ ꯂꯩꯕꯒꯤꯀꯣ ꯍꯧꯖꯤꯛ ꯋꯥꯛꯀꯤꯡ ꯆꯠꯄꯒꯤ ꯃꯣꯏ ꯑꯩꯒꯤ ꯃꯔꯨꯞꯁꯤꯡ
ꯑꯗꯨ ꯑꯣꯏꯔꯗꯤ ꯍꯧꯖꯤꯛ ꯊꯕꯛ ꯂꯩꯔꯝꯒꯅꯤꯅꯦ
ꯇꯥꯕ꯭ꯔꯣ
ꯇꯥꯏꯌꯦ ꯇꯥꯏꯌꯦ
ꯑꯦ ꯀꯩꯗꯧꯔꯤꯅꯣ ꯋꯥꯁꯨ ꯉꯥꯡꯗꯦ
ꯍꯣꯏ ꯇꯥꯏꯌꯦ ꯇꯥꯏꯌꯦ ꯋꯥ
ꯃꯤꯅ ꯍꯥꯏꯔꯁꯨ ꯈꯨꯝꯗꯦ
ꯍꯧꯖꯤꯛꯁꯦ
ꯊꯕꯛ ꯂꯩꯕ꯭ꯔꯥ ꯍꯧꯖꯤꯛ
ꯊꯕꯛ ꯂꯩꯇꯦ ꯑꯩꯒꯤ ꯎꯝ ꯅꯨ ꯎꯝ ꯅꯨꯄꯤꯃꯅꯥ ꯇꯦꯛꯁ ꯊꯥꯔꯛ ꯄꯥꯗꯨ ꯌꯦꯡꯕꯅꯤꯅ
ꯑ ꯀꯩ ꯍꯥꯏꯒꯦ ꯑꯗꯣ ꯑꯗꯨ ꯅꯨꯄꯤꯅ ꯀꯔꯤ ꯍꯥꯏꯕ꯭ꯔꯥ ꯑꯃꯨꯛ ꯀꯣꯜ ꯇꯧꯖꯦ ꯍꯥꯏꯕ꯭ꯔꯣ ꯃꯥꯅ
ꯑꯗꯨꯒꯤ ꯅꯠꯇꯦꯍꯦ
ꯀꯔꯝꯕ ꯅꯨꯄꯤꯅꯣꯅꯦ ꯑꯗꯨ ꯑꯣꯢꯔꯗꯤ
ꯃ ꯃꯣꯏꯒ ꯎꯝ ꯃꯣꯏ ꯀ ꯆꯞ ꯃꯥꯟꯅꯩꯌꯦ
ꯀꯅꯥ
ꯍꯧꯖꯤꯛ ꯑꯩꯅ ꯇꯦꯛꯁ ꯊꯥꯕ ꯕꯣꯔꯣ ꯑꯩꯒꯤ ꯗꯥꯔꯂꯤꯡꯒ ꯃꯣꯏꯒ ꯈꯨꯟ ꯆꯞ ꯃꯥꯟꯅꯩꯌꯦ ꯃꯥꯁꯦ ꯃꯕꯨꯛꯁꯨ ꯌꯥꯝ ꯐꯌꯦ ꯅꯣꯏꯕꯗꯤ ꯌꯥꯝ ꯅꯣꯏꯈ꯭ꯔꯦꯗ
ꯀꯥꯏꯗ ꯂꯩꯕ ꯃꯥꯗꯤ
ꯏꯝꯐꯥꯜꯗ ꯂꯩꯌꯦ ꯏꯝꯐꯥꯜꯗ ꯊꯕꯛ ꯁꯨꯔꯒ ꯂꯩ ꯃꯥꯁꯨ
ꯑꯥ ꯀꯔꯝꯕ ꯊꯕꯛꯅꯣ
ꯔꯦꯁꯇꯨꯔꯦꯟꯗꯅꯦ
ꯌꯥꯝ ꯐꯩꯩꯅ ꯑꯗꯨ ꯑꯣꯏꯗꯤ
ꯎꯝ ꯑꯩꯅ ꯃꯥꯕꯨ ꯐꯥꯔꯁꯇ ꯊꯦꯝꯕꯅꯦ ꯃꯥꯅ ꯌꯥꯗꯕꯒꯤꯀꯣ
ꯎꯝ ꯑꯗꯨ ꯑꯣꯏꯔꯗꯤ ꯅꯨꯄꯥ ꯀꯣꯏꯔꯝꯕ ꯑꯣꯏꯔꯝꯒꯅꯤꯅ ꯑꯗꯨ ꯑꯣꯏꯔꯗꯤ
ꯍꯣꯏ ꯃꯥꯖꯦ ꯃꯣꯏꯒ ꯎꯝ ꯀꯔꯤꯔꯥ ꯃꯣꯏꯒ ꯑꯣ ꯀꯔꯤꯔꯥ ꯀꯩ ꯈ꯭ꯋꯥꯡ ꯍꯥꯏꯕꯗꯣ ꯆꯞ ꯃꯥꯟꯅꯥꯏꯕ ꯃꯥꯒꯤꯗꯣ ꯑꯗꯨꯝ ꯐꯕꯗꯤ ꯐꯥꯎꯅꯔꯒ ꯑꯗꯨꯝ ꯂꯩꯌꯦ ꯅꯨꯡꯁꯤꯕꯗꯤ ꯅꯨꯡꯁꯤꯕ ꯀꯔꯤꯔꯥ ꯀꯔꯤ ꯍꯥꯏꯁꯤꯔꯥ ꯑꯗꯨꯝ ꯎꯝ ꯇꯧꯕ ꯃꯥꯜꯂꯦ ꯃꯣꯏ ꯑꯅꯤꯒꯁꯨ
ꯑꯝ ꯑꯗꯨ ꯑꯣꯏꯗꯤ ꯅꯪꯒꯤꯗꯤ ꯅꯨꯄꯥ ꯌꯥꯝ ꯅꯨꯄꯤ ꯌꯥꯝ ꯌꯥꯝꯕꯅꯤꯅ
ꯅꯨꯄꯤꯕꯨꯗꯤ ꯍꯣꯏ ꯃꯥꯅꯁꯨ ꯑꯩꯉꯣꯟꯗ ꯍꯥꯏꯌꯦ ꯑꯩꯅ ꯃꯥ ꯃꯥꯁꯦ ꯌꯥꯝ ꯀꯩ ꯀꯔꯤꯔ ꯑꯗꯨꯝ ꯐ꯭ꯔꯤ ꯌꯥꯝ ꯇꯧꯔꯣ ꯋꯥꯔꯤ ꯁꯥꯕꯅꯦ ꯏꯕꯅꯤꯁꯦ ꯑꯩꯒꯤ ꯅꯨꯄꯤꯒ ꯋꯥꯔꯤꯁꯨ ꯂꯤꯕꯅꯦ ꯃꯉꯣꯟꯗ ꯑꯗꯨꯝ ꯇꯧꯋꯦ ꯅꯣꯏ ꯃꯣꯏꯒꯤ ꯈꯨꯟ ꯆꯞ ꯃꯥꯟꯅꯥꯏꯕ ꯃꯣꯏꯒꯤ ꯀꯩꯀ꯭ꯋꯥꯡꯗꯨꯁꯨ ꯆꯞ ꯃꯥꯟꯅꯥꯏꯕ ꯀꯣ ꯑꯗꯨꯒ ꯎꯝ ꯃꯉꯣꯟ ꯑꯩꯉꯣꯟꯗꯁꯨ ꯃꯥꯅꯁꯨ ꯍꯥꯏꯌꯦ ꯃꯤ ꯎꯝ ꯅꯨꯄꯥꯗꯤ ꯌꯥꯝ ꯀꯔꯤꯔ ꯑꯩꯕꯨ ꯅꯨꯡꯁꯤꯗ꯭ꯔꯕ ꯃꯇꯝꯗꯣ ꯅꯨꯄꯥ ꯌꯥꯝ ꯀꯣꯏꯕꯗꯤ ꯌꯥꯝ ꯀꯣꯏ ꯍꯥꯏꯌꯦ ꯃꯥꯗꯣ ꯑꯗꯨꯒ ꯃꯥꯒꯤ ꯋꯥꯔꯤꯁꯨ ꯇꯥꯏ ꯑꯩꯁꯨ ꯑꯗꯨ ꯑꯩꯁꯨ ꯀꯔꯤꯔ ꯑꯗꯨꯝ ꯍꯣꯏ ꯃꯥꯁꯦ ꯎꯝ ꯃꯉꯣꯟꯗꯖꯨ ꯋꯥꯔꯤ ꯈꯔ ꯑꯗꯨꯝ ꯍꯥꯏꯕ ꯑꯗꯨꯒꯤꯅꯤꯗ ꯃꯥꯅ ꯍꯥꯏꯌꯦ ꯑꯩꯅ ꯃꯉꯣꯟꯗ ꯍꯥꯏꯔꯛ ꯑꯩꯒꯤ ꯑꯩꯅ ꯃꯉꯣꯟꯗꯖꯨ ꯍꯥꯏꯔꯛꯄꯅꯦ ꯑꯩꯒꯤ ꯅꯨ ꯄꯤꯁꯦ ꯑꯗꯨꯃꯥꯏꯅ ꯇꯧꯋꯦ ꯃꯥꯒꯤ ꯅꯤꯡꯕ ꯈꯛꯇ ꯇꯧꯋꯦ ꯍꯥꯏꯅ ꯗꯨ ꯍꯥꯏꯕꯀꯣ ꯑꯩꯅ ꯃꯥꯉꯣꯟꯗ ꯍꯥꯏꯌꯦ ꯑꯝ ꯅꯨꯄꯤ ꯑꯃꯗꯤ ꯂꯩꯌꯦꯟ ꯃꯥꯝꯃ ꯅꯪꯕꯨ ꯑꯗꯨꯃꯥꯏ ꯇꯧꯔꯗꯤ ꯃꯥꯒꯤ ꯃꯇꯧꯗꯣ ꯌꯦꯟꯅꯒ ꯀꯥꯏꯅꯈ꯭ꯔꯣ ꯍꯥꯏꯕ ꯃꯥ ꯃꯥ ꯃꯥꯁꯨ ꯑꯩꯉꯣꯟꯗ
ꯑꯥ
ꯗꯨꯒ
ꯅꯒꯂꯦꯟꯗ ꯂꯩꯕ ꯑꯃ ꯂꯩꯌꯦ ꯍꯥꯏꯌꯦ
ꯐꯠꯇ꯭ꯔꯗꯤ ꯑꯗꯨꯝ ꯀꯩꯅꯣ ꯀꯩꯅꯣ ꯇꯧꯔꯒ ꯑꯇꯣꯞꯄ ꯅꯨꯄꯤ ꯀꯣꯏꯕ ꯌꯥꯏꯅ ꯑꯗꯨ ꯑꯣꯏꯗꯤ ꯌꯥꯝ ꯐꯩꯍꯦ ꯅꯣꯏꯒꯤꯗꯤ ꯑꯩꯈꯣꯏꯒꯤꯗꯤ ꯐꯪꯁꯨ ꯐꯪꯗꯦ ꯀꯩꯗꯧꯔꯨꯅꯤ ꯇꯥꯕ꯭ꯔꯣ
ꯊꯣꯏ ꯇꯥꯏ ꯇꯥꯏ
ꯍꯜꯂꯣ
ꯍꯣꯏ ꯇꯥꯏ ꯇꯥꯏ
ꯑꯠꯆꯥ ꯆꯥ
ꯇꯥꯗ꯭ꯔꯕꯣ
ꯇꯥꯏꯌꯦ ꯇꯥꯏꯌꯦ ꯍꯧꯖꯤꯛꯇꯤ
ꯑꯣ ꯍꯣꯏ ꯍꯥꯏꯌꯨ ꯑꯉꯣꯟꯗ ꯀꯣ ꯀꯣꯜ ꯂꯥꯛꯄꯒꯤꯅꯦ
ꯑꯣ ꯀꯅꯥꯔꯣ ꯑꯗꯣ
ꯑꯗꯣ ꯑꯩ ꯇ꯭ꯔꯨꯀꯂꯥꯔꯗ ꯌꯦꯡꯁꯦ ꯍꯨꯖꯤꯛ ꯑꯩꯒꯤ
ꯑꯟꯅꯣꯟ ꯅꯝꯕꯔꯣ ꯑꯗꯣ
ꯑꯩꯒꯤ ꯑꯊꯨꯏ ꯍꯥꯏꯅꯦ ꯑꯄꯧ ꯊꯨꯏ ꯑꯣꯏꯔꯝꯅ ꯀꯅꯥꯔ ꯈꯪꯗꯦ ꯑꯁꯤ
ꯑꯗꯣ ꯍꯣꯔꯦꯟ ꯇꯧꯅ ꯑꯗꯨ ꯑꯣꯏꯔꯗꯤ ꯍꯣꯔꯦꯟ
ꯐꯪꯗꯦ ꯍꯣꯔꯦꯟꯅꯠ ꯍꯣꯔꯦꯟꯅ ꯍꯣꯏ ꯇꯧꯒꯅꯤ ꯍꯨꯖꯤꯛ ꯇꯧꯕ ꯃꯇꯝ ꯅꯠꯇꯦ ꯍꯣꯏ ꯍꯣꯏ ꯑꯥ